ꯇꯦ
ꯍꯥꯎ ꯈꯨꯔꯖ ꯈꯨꯔꯖ
ꯑꯌꯨꯛ ꯑꯐꯕ
ꯁꯃ ꯍꯥꯏꯌꯣ ꯎꯝ ꯑꯔ ꯍ ꯎꯝ ꯍꯥꯎꯔꯦ
ꯅ ꯀꯥꯏꯂ ꯀꯅꯣ
ꯃꯉꯥ ꯃꯨꯟꯁꯤꯕ ꯍꯥꯏꯕ ꯃꯉꯥ ꯀꯨꯟꯁꯤꯕ ꯍꯥꯏꯕ ꯃꯉꯥ ꯀꯨꯟꯁꯤꯕ
ꯑꯉꯥꯡ ꯄꯨꯁꯤꯕꯤꯗꯨꯗꯤ ꯂꯥꯏ ꯅꯠꯇ꯭ꯔꯣ
ꯃꯦ ꯒꯗ ꯃꯔꯅꯤꯡ ꯍꯥꯏꯥꯏꯅꯦ
ꯑꯣ ꯃꯉꯥꯡ ꯄꯨꯟꯁꯤꯕꯁꯦ ꯝ ꯀꯥꯏ ꯂꯩ ꯂꯩꯅꯣ
ꯑꯩꯔ ꯂꯩꯌꯦ ꯑꯩꯁꯦ ꯁꯥꯕꯅ ꯁꯤꯌꯦꯦ
ꯃꯅꯨꯡ ꯆꯥꯎꯗꯗ
ꯅꯪꯅ ꯃꯤ ꯂꯧꯍꯧꯋꯦ
ꯀ ꯅꯤ
ꯗꯧꯔꯤꯅ
ꯑꯁ ꯍꯧꯐꯠꯇ ꯉꯥꯏꯔꯦ ꯕ꯭ꯔꯁ ꯇꯧꯈꯔꯦ
ꯅꯒꯦ
ꯂꯔꯤ ꯌꯦꯡꯁꯤꯔꯗ
ꯇꯥꯗ꯭ꯔꯣ
ꯇꯌꯦ
ꯗꯧꯔꯤꯒ
ꯑꯩꯗꯣ ꯍꯧꯒꯠꯇ ꯉꯥꯏꯔꯤꯑꯕꯀꯣ ꯇꯥꯕ꯭ꯔꯣ ꯍꯜꯂꯣ ꯇꯥꯕ꯭ꯔꯣ
ꯇꯥꯕ꯭ꯔꯣ
ꯇꯏꯌꯦꯦ
ꯑꯣꯦ
ꯇꯥꯗꯕ꯭ꯔꯣ
ꯇꯥꯗꯕ꯭ꯔꯣ
ꯇꯏꯌꯦ
ꯎꯝ ꯋꯥꯉꯗꯗꯦ
ꯇꯥꯕ꯭ꯔꯣ
ꯎꯝ ꯆꯞ ꯆꯥꯔꯕꯣ
ꯆꯥꯗꯔꯤꯦ
ꯊꯅ ꯆꯪ ꯆꯑꯒꯦ
ꯆꯥꯗꯔꯤꯌꯦ
ꯅꯨꯡꯉꯥꯏ ꯅꯨꯡꯉꯥꯏꯅ ꯂꯩ
ꯍꯥꯥ
ꯑꯌꯣ ꯀ꯭ꯂꯥꯁꯇ ꯂꯣꯏꯗ꯭ꯔꯣ ꯏ ꯀ ꯈꯔ
ꯀꯥꯏ ꯂꯩꯔꯤꯅꯣ
ꯑꯗꯣ
ꯈꯁꯨ ꯇꯥꯁꯂ
ꯅꯪꯗꯤ ꯑꯩ ꯆꯠꯇ꯭ꯔꯣ ꯍꯥꯏꯁꯦ
ꯑꯣ ꯑꯗꯨꯗꯤ ꯐꯖꯅ ꯉꯥꯡꯉꯛꯑꯣ
ꯍꯣꯏ ꯅꯪ ꯀ꯭ꯂꯥꯁ ꯍꯥꯠꯇ꯭ꯔꯣ ꯍꯥꯏꯁꯦ
ꯈꯣꯡꯕꯥꯜꯗꯣꯡ ꯆꯐꯨꯕꯨ ꯀꯥꯏꯅꯅꯕ ꯌꯩꯕ꯭ꯔꯥ
ꯑꯌꯦ ꯀꯔꯤ ꯍꯥꯏꯕꯅꯣ
ꯑ
ꯅꯪ ꯅꯨꯄꯥꯒ ꯅꯪ ꯅꯨꯄꯥꯒ ꯃꯅ ꯁꯨꯝ ꯊꯥꯅꯗꯕ꯭ꯔꯣ ꯐꯥꯎꯅꯗꯕ꯭ꯔꯣ
ꯄꯨꯡ ꯀꯌꯥꯗ ꯆꯥꯛ ꯊꯣꯡꯗꯣꯏꯅꯣ ꯅꯣꯏꯗꯤ
ꯕ꯭ꯔꯣ ꯀ ꯄꯥꯎ ꯐꯥꯎꯅꯗꯕ꯭ꯔꯣ
ꯑ ꯀꯥꯏ ꯂꯩꯅꯣ
ꯅꯪꯒꯤ ꯅꯨꯄꯥꯒꯅꯦ ꯄꯥꯎ ꯐꯥꯎꯅꯗꯕ꯭ꯔꯣ
ꯑ ꯐꯥꯎꯅꯥ ꯎ ꯉꯁꯤꯗꯣ ꯃꯥꯗꯣ ꯊꯕꯛ ꯈꯔ ꯆꯤꯟꯕ꯭ꯔꯥ ꯍꯪꯗꯦ ꯑꯩꯉꯣꯟ ꯉꯇꯥꯗꯒꯤ ꯀꯥꯏꯗꯅꯣꯃ ꯆꯠꯈꯤꯕꯌꯣ ꯃꯥꯜꯂꯦ
ꯑꯩ ꯈꯣꯟ ꯇꯥꯔꯕꯣ
ꯅꯪꯒꯤꯗꯤ ꯐꯥꯎꯅꯕ꯭ꯔꯣ
ꯍꯧꯅꯥꯗꯦ
ꯑ
ꯀꯩꯅꯣ ꯍꯧꯅꯥꯗꯦ
ꯑꯣ ꯃꯥꯗꯤ ꯉꯔꯥꯡ ꯐꯥꯎꯔꯛꯑꯦ ꯍ ꯀꯨꯝ ꯍꯥꯏꯥꯏꯗ ꯀꯃꯥꯏꯅ ꯑꯣꯦꯗꯗꯤꯦ
ꯉꯔꯥꯡꯗꯤ ꯐꯧꯔꯛꯑꯦ ꯉꯔꯥꯡꯗꯤ ꯉꯍꯥꯛꯇꯪ ꯐꯧꯔꯛꯑꯦꯕ
ꯍꯣ ꯇꯣ ꯊꯔꯩꯔꯣ ꯑꯣ ꯑꯣ ꯑꯣ
ꯑꯗꯨꯒ ꯃꯥꯗꯣ ꯁꯥꯛ ꯀꯥꯞꯇꯅꯅꯦ ꯊꯝꯈ꯭ꯔꯦꯕ ꯑꯩꯅ
ꯃꯥ ꯍꯧꯖꯤꯛꯀꯥꯟ ꯌꯨꯝ ꯂꯩꯔꯤꯕ꯭ꯔꯣ
ꯇꯦ
ꯑꯣ ꯁꯤ ꯉꯥꯡꯕ ꯌꯥꯗ꯭ꯔꯣ
ꯊꯤ ꯉꯥꯡꯕꯗꯣ ꯃꯥꯗꯣ ꯃꯌꯨꯝ ꯂꯩꯕ
ꯊ ꯀꯥꯛꯁꯔꯗꯤ ꯑꯗꯨꯕ ꯃꯦꯌꯦꯛ
ꯃꯌꯨꯝꯗ ꯂꯩꯕ ꯃꯥ ꯃꯥꯗꯣ ꯑꯗꯨꯒꯤ
ꯑꯣ ꯃꯌꯨꯝꯗ ꯃꯌꯨꯝꯗ ꯂꯩꯔꯗꯤ ꯑꯗꯨꯃꯥꯏꯅ ꯑꯗꯨꯝ ꯇꯧꯗꯣꯏꯅꯦ ꯅꯪꯒꯤ ꯅꯨꯄꯥ ꯇꯧꯕꯅꯦ ꯌꯨꯝꯗꯩꯗꯤ ꯌꯨꯝꯗ ꯋꯥꯔꯤ ꯁꯅꯕ ꯌꯥꯗꯦ ꯀ
ꯁꯨꯃꯥꯏꯅ ꯇꯧꯅꯕ꯭ꯔꯅ
ꯎꯝ
ꯑꯩꯅ ꯁꯨꯃꯥꯏꯅ ꯉꯥꯡꯕꯅꯦꯕ
ꯇꯧꯅꯕꯅꯦ ꯍꯥꯏꯔꯗꯁ ꯃꯥꯔꯗ ꯇꯧꯅ ꯌꯨꯝꯗ ꯈꯪꯍꯟꯅꯤꯡꯗ꯭ꯔꯥ ꯀꯔꯤꯅꯣ ꯒ꯭ꯌꯥꯟ ꯇꯥꯗꯦ ꯃꯣꯏꯅ ꯇꯧꯔꯤꯁꯦ
ꯀꯩꯅꯣꯗ ꯀꯣꯏꯕ ꯆꯠꯂꯤꯕ ꯑꯥꯗ ꯃꯥꯗ ꯃꯊꯁꯤ ꯊꯥꯏ ꯍꯥꯏꯔꯝꯃꯒ
ꯑꯦ ꯅꯉꯣꯟꯗ ꯍꯥꯏꯔꯝꯗꯦ
ꯍꯥꯏꯔꯝꯗꯦꯕ
ꯀꯔꯤ ꯈꯟꯕꯅꯣ ꯍꯥꯏꯕꯒꯦꯗ ꯃꯥ ꯑꯥ ꯀꯩꯅꯣꯝꯅꯦ ꯈꯪꯅꯔꯤꯅ ꯈꯜꯂꯤꯔꯥ ꯈꯪꯅꯗ꯭ꯔꯦꯅ ꯈꯟꯗ꯭ꯔꯤꯔꯥ ꯟ ꯇꯥꯔꯦ ꯆꯥꯛ ꯆꯥꯗ꯭ꯔꯤ ꯑꯩꯈꯣꯏꯒꯤ ꯄꯨꯡ ꯕꯥꯔꯣ ꯑꯃꯗ ꯄꯤꯗꯣꯏꯅꯦ ꯑ ꯤ ꯍꯧꯖꯤꯛ ꯆꯥꯛ ꯉꯥꯏꯔꯒ ꯂꯩꯌꯦ ꯃꯕꯣꯛ ꯌꯥꯝ ꯂꯥꯝꯃꯦ ꯑꯩꯈꯣꯏꯒꯤ ꯆꯥꯛꯄꯤꯕ ꯃꯇꯝꯗꯣ ꯄꯨꯡ ꯇꯔꯥꯃꯥꯊꯣꯏ ꯕꯥꯔꯣꯗ ꯅ ꯤꯗꯤ
ꯕ꯭ꯔꯦꯛꯐꯥꯁꯗ꯭ꯔꯣ ꯑꯩꯁꯦ
ꯅꯒꯤ ꯀ ꯌꯦꯅ ꯁ ꯕ꯭ꯔꯦꯛꯐꯥꯁꯥꯁ ꯁꯤ ꯆꯥꯗꯦ ꯉꯁꯤꯁꯦ ꯅꯍꯥꯟꯒꯩꯁꯨ ꯆꯥꯗꯦ ꯇꯝ ꯍꯧꯒꯠꯄ ꯊꯦꯡꯕꯒꯤ ꯆꯟꯕꯒꯤ ꯑꯗꯒꯤ ꯑꯗꯨꯃꯥꯏꯅ
ꯊꯅ ꯍꯧꯒꯠꯂꯤꯔꯣ
ꯍꯣꯏ ꯊꯦꯡꯅ ꯍꯧꯒꯣꯠꯅꯦ ꯑꯗꯣ ꯈꯪꯗꯦ ꯁꯤꯁꯦ ꯄꯨꯡ ꯀꯌꯥꯗ ꯎꯠꯂꯒ ꯇꯨꯝꯕ ꯌꯥꯗ꯭ꯔꯦ ꯑꯩꯁꯦ ꯍꯧꯖꯤꯛ ꯇꯨꯝꯗꯔꯦ ꯑꯗꯨꯅ ꯑꯗꯨꯗ ꯈꯨ ꯑꯗꯨꯝ ꯅꯌꯦꯦ ꯅꯨꯡꯁꯥ ꯅꯨꯡꯁꯥ ꯁꯥ ꯍꯥꯏ ꯁꯥꯗꯤ ꯍꯧꯖꯤꯛ ꯅꯣꯡꯒꯤ ꯏꯔꯝꯕꯒꯨꯝ ꯅꯣꯡ ꯈꯤꯇꯪ ꯁ ꯑꯪꯕꯒꯨꯝ ꯇꯧꯕꯅꯦ ꯑꯗꯨꯗꯨꯒ
ꯆꯨꯕ꯭ꯔꯣ
ꯆꯨꯗꯦ ꯀꯟꯅ ꯆꯨꯗꯦ ꯈꯤꯇꯪ ꯈꯤꯛꯇꯅꯤ ꯈꯤꯇꯪꯇ ꯇꯧꯔꯒ ꯂꯩꯌꯦ
ꯎꯝ
ꯑꯗꯨꯒꯗꯨꯕ
ꯊꯥꯔꯝꯅꯤꯉꯨ
ꯑꯥꯎ ꯎꯝ ꯁꯔꯤ ꯁꯑ ꯆ
ꯑꯩꯈꯣꯏꯁꯨ ꯁꯥꯏꯑꯕ ꯁꯥꯏꯌꯦꯕ ꯅꯣꯡꯆꯨꯗꯁꯨ
ꯑꯣ ꯇꯨ ꯂ ꯆꯣ ꯗꯦ
ꯍꯥ
ꯑꯥ
ꯀꯥꯏꯅꯣ
ꯌꯨꯝ ꯆꯠꯅꯤꯡꯗ꯭ꯔꯣ
ꯆꯠꯅꯤꯡꯉꯦ
ꯇꯆ ꯀꯥꯏ ꯇꯤꯛꯦꯠ ꯀ ꯈꯥꯁꯦ ꯄꯩꯁꯥ ꯁ ꯑꯗꯨꯒ ꯆꯁ ꯍꯣꯏ ꯃꯇꯝ ꯈꯪ ꯈꯪ ꯆꯠꯂꯁꯦ
ꯋꯥꯕꯅ ꯂꯣꯏꯔꯦ ꯌꯦꯟꯁꯥꯡ ꯑꯍꯧꯕ
ꯀꯩꯗꯤ ꯋꯥꯔꯤꯅ ꯅꯗꯤ ꯉꯔꯥꯡ ꯌꯦꯟꯁꯥꯡ ꯑꯍꯥꯎꯕ ꯆꯥꯏꯌꯦ ꯍꯥꯏꯕ ꯅꯪꯁꯨ
ꯆꯥꯏꯑ ꯑꯗꯨꯁꯨ ꯌꯨꯝꯒ ꯊꯣꯡꯕꯒ ꯃꯅꯗꯅ
ꯑꯣ ꯍꯣꯏꯗ‌ꯦ ꯀꯩꯅꯣ ꯌꯨꯝꯗꯗꯤ ꯃꯆꯨ ꯃꯔꯥꯡ ꯐꯖꯅ ꯊꯥꯛꯄꯅꯤꯅ ꯃꯔꯣꯏ ꯃꯄꯥꯡ ꯆꯥꯅ ꯊꯥꯛꯄꯅꯤꯅ
ꯑꯗꯨ ꯑꯗꯨꯅꯦ
ꯑ ꯌꯨꯝ ꯆꯠꯄ ꯀꯥꯟꯗ ꯐꯖꯅ ꯆꯥꯔꯣ
ꯀꯣꯏꯕꯁꯨ ꯂꯥꯛꯑꯣ ꯅꯪꯁꯨ
ꯍꯣꯏ ꯂꯥꯛꯇꯣꯏꯅꯦ ꯅꯣꯏꯔꯣꯝꯗ ꯂꯥꯛꯇꯣꯏꯅꯦ
ꯅꯣꯏꯗꯤ ꯀꯦꯅ ꯂꯥꯛꯁꯨ ꯂꯥꯛꯑꯣꯏꯗꯕꯗ
ꯅꯠꯇꯦ ꯀꯤꯗꯦꯕꯀꯣ ꯎꯝ ꯏꯃꯥꯟꯅꯕꯤ ꯏꯃꯥꯟꯅꯕꯤ ꯍꯥꯏ ꯃꯣꯏ ꯌꯨꯝꯒꯨꯝꯕꯅ ꯑꯗꯩꯗꯤ ꯏꯃꯥꯟꯅꯕ ꯑꯃꯅꯁꯨꯉꯥꯏ ꯍꯥꯏꯕꯒꯤ ꯏ ꯑꯩꯗꯤ ꯁꯨꯝ ꯀꯦꯛꯀꯩꯅꯤꯗ ꯏꯃꯥꯏ ꯄꯅ ꯏꯃꯥꯏ ꯄꯅꯤ ꯏꯃꯥ ꯏꯄꯥꯅꯅꯦ ꯆꯠꯀꯦ ꯌꯥꯗꯕꯩ ꯋꯥꯅꯦꯕ ꯑꯩꯗꯤ ꯀꯔꯤꯁꯨ ꯀꯤꯗꯦ ꯍꯥꯏꯕ
ꯅꯣꯏ ꯃꯥꯈꯣꯏꯁꯨ ꯄꯨꯔꯣ ꯀꯗꯕꯅꯦ
ꯍ ꯍꯥꯁꯗ ꯍꯣꯏ ꯄꯨꯔꯛꯀꯦ ꯑꯩꯈꯣꯏ ꯃꯥꯁꯨ ꯌꯥꯝ ꯄꯨꯔꯛꯅꯤꯡꯉꯤ ꯄꯨꯔꯛꯀꯦ ꯍꯥꯏꯗꯤ ꯁꯣꯏꯗꯅꯠꯇ꯭ꯔꯀꯦ
ꯍꯃꯥꯡ ꯅꯄꯤꯦ
ꯑ ꯁꯥꯕ꯭ꯔꯣ ꯐꯦꯟ ꯊꯥꯔꯁꯨ
ꯁ ꯑꯦ ꯅꯣꯡ ꯆꯨꯔ
ꯁꯥꯌꯦ ꯀꯣꯏꯗꯁꯨ ꯌꯥꯝꯦꯝꯅ ꯁꯤ ꯁꯥꯏ
ꯉꯔꯥꯡ ꯅꯨꯡꯊꯪꯗꯩ ꯁꯥꯕ ꯍꯧꯔꯦꯕ
ꯑ ꯑꯣ ꯑꯣ ꯑꯣ ꯍꯧꯁꯨ ꯁꯥꯏꯌꯦ ꯈꯪꯗ‌ꯣꯡ ꯆꯨꯔꯤꯡ ꯃꯛꯅꯥꯏ ꯇꯧꯔꯁꯨ ꯑꯗꯨꯝ ꯁꯥꯏ ꯀꯔꯤꯒꯤꯅꯣꯐꯝ
ꯔꯤ
ꯁꯥꯏ ꯍꯣꯏ ꯐꯖꯥꯅ ꯁꯥꯏ
ꯀꯔꯤꯒꯤꯅꯣꯄ꯭ꯔꯣ
ꯅ ꯅꯤꯡꯦ ꯇꯧꯕꯕ ꯑꯩꯈꯣꯏꯒꯤ ꯅꯨꯡꯁꯥꯒꯤ ꯋꯦꯗꯔ ꯎꯔꯒ ꯌꯥꯝ ꯅꯣꯛꯅꯤꯡꯉꯦ ꯅꯨꯡꯁꯥ ꯅꯨꯡꯁꯥꯏꯌꯦ ꯎꯝ ꯏꯪꯒꯦ ꯇꯧꯕꯒꯤ ꯅꯣꯛꯅꯤꯡꯕꯣ ꯀꯒꯤ ꯅꯣꯄꯅꯦꯗ
ꯑꯣ ꯅꯣ ꯅꯣ ꯑꯉꯧꯕꯤ ꯇꯥꯏꯞꯇ
ꯍꯣꯏ ꯍꯣꯏ ꯉꯣꯛꯀꯦ ꯑꯉꯥꯎꯕꯤ ꯑꯣꯏꯔꯕꯅꯦ ꯑꯩ ꯎ
ꯑꯣꯏꯔꯣ ꯑꯣꯏꯔꯣ
ꯉ ꯉꯥꯎꯕꯤ ꯑꯣꯏꯔꯦ ꯅꯪꯗꯤ ꯀꯅꯥꯒꯗꯒꯦ
ꯏꯃꯥꯟꯅꯕꯤ ꯑꯃꯒ ꯂꯩꯌꯦ
ꯑꯣ ꯃꯥꯗꯤ ꯑꯣ ꯑꯣ ꯅꯣꯏꯒꯤ ꯀꯣꯔꯁ ꯄꯨꯟꯕ꯭ꯔꯣ
ꯍꯣꯏ ꯄꯨꯟꯂꯦ ꯃꯥꯒꯥ
ꯑ ꯑ ꯑ ꯒꯤꯆꯖꯤꯝꯕꯥꯁꯦ ꯑꯜꯁꯔ ꯇꯧꯔꯒ ꯂꯒ ꯂꯩ ꯂꯩꯔꯦꯅ
ꯅꯥꯕ꯭ꯔꯣ
ꯌꯥꯝ ꯅꯥꯈ꯭ꯔꯦ ꯆ ꯆꯠꯁ ꯉꯔꯥꯡꯗꯤ ꯅꯥꯔꯁ ꯌꯦꯟ ꯆꯥꯁꯤꯟꯕꯅꯦꯅ ꯑꯥ ꯑꯣ ꯅꯪꯗꯤ ꯊꯛꯇꯕ꯭ꯔꯣ ꯍꯤꯃꯥ ꯀꯁꯤ ꯐꯤꯗ ꯅꯥꯑꯣ
ꯅꯠꯇ꯭ꯔ
ꯉꯅꯦ ꯌꯥꯝ ꯎꯉ